ꯇꯥꯏ ꯍꯧꯖꯤꯛꯀꯤ ꯀꯣꯜꯗꯣ ꯀꯃꯥꯏꯅ ꯇꯧꯔꯤꯅꯣ
ꯈꯪꯗꯦ ꯅꯪꯅꯤꯗ ꯀꯛꯑꯒ ꯑꯩꯉꯣꯟꯗ ꯂꯩꯔꯝꯃꯤꯁꯦ
ꯑꯣ ꯃꯥꯗꯤꯁꯨꯗ ꯀ ꯋꯥꯔꯤꯔꯂꯤꯅꯦ ꯑꯗꯨꯣꯏ ꯌꯦꯡꯉꯣ ꯐꯣꯡ ꯀꯛ ꯁꯠꯂꯃꯤꯅ
ꯎ
ꯀꯔꯤꯅꯣ ꯈꯜꯂꯨꯔ‌ꯦ ꯑꯩ ꯀꯩꯅꯣ ꯂꯩꯕ꯭ꯔꯣ ꯅꯪ ꯕ꯭ꯂꯦꯠ ꯑꯍꯟꯕꯒ ꯂꯩꯕ꯭ꯔꯥ
ꯀꯩꯖ‌ꯦꯗꯥ ꯕꯂ‌ꯦꯠ ꯒꯨꯝꯕꯁ‌ꯦ ꯑꯩꯗꯤ ꯍꯥꯟꯅ ꯌꯥꯝ ꯄꯨꯔꯥꯝꯕꯅꯤ ꯀꯥꯗ ꯅꯪ ꯅꯨꯃꯤꯠ ꯇꯥꯕꯔ
ꯍꯥ ꯇꯥꯏꯌ‌ꯦ ꯋꯥꯔꯤ ꯈꯔꯗꯤ ꯀꯩꯗ꯭ꯔꯣꯕ
ꯎꯝ
ꯀꯩ ꯍꯥꯏꯅ‌ꯣ
ꯍ ꯍꯥꯞꯄ ꯍꯥꯞꯄ ꯌꯥꯝ ꯄꯨꯔꯝꯕꯅ‌ꯦ
ꯑꯩ ꯃꯥꯏꯁꯦ ꯐꯥꯟꯒ‌ꯦ ꯇꯧꯕꯅ‌ꯦ ꯐꯥꯜꯂꯔ‌ꯣꯏ ꯐꯥꯜꯂ ꯐꯥꯜꯂ ꯁꯨꯝ ꯍꯧꯒꯠꯂꯦꫪꯛꯑꯦ
ꯐꯥꯜꯂꯨꯅꯦ ꯑꯗꯨꯅ ꯄ꯭ꯔꯣꯇꯦꯛꯁꯟꯅꯤ ꯑꯩ ꯀꯦꯔꯝꯗꯥꯏꯒꯨꯝꯕꯗ ꯇꯧꯒ‌ꯦ ꯇꯧꯅꯤ
ꯍꯣꯏ ꯑꯗꯨꯕꯨ ꯑꯗꯨꯝ ꯉꯥꯛ ꯂꯩꯗ ꯇꯧꯕꯗꯣ ꯑꯐꯕꯁꯨ ꯅꯠꯇꯦ ꯑꯗꯨꯝ
ꯃꯥꯅ‌ꯦ
ꯋꯥꯔꯤ ꯂꯤꯔꯣ
ꯀꯩ ꯏꯟꯖꯥꯡ ꯆꯥꯒꯦ
ꯌꯦꯟ ꯊ‌ꯣꯡꯕ
ꯑꯩꯁ‌ꯦ ꯖꯨꯟ ꯖꯨꯂꯥꯏ ꯁꯤꯛꯁꯇ ꯏꯃꯥꯟꯅꯕꯤ ꯂꯨꯍ‌ꯣꯡꯕ ꯆꯠꯇꯨꯔꯤ
ꯖꯨꯂꯥꯏ
ꯎꯝ
ꯋꯥꯠꯂꯤꯅꯤ ꯑꯗꯨꯗꯤ ꯁꯨꯃꯥꯏꯅ ꯌꯦꯡ ꯂꯩꯔꯗꯤ ꯀꯩ ꯐꯥꯎꯅꯤ ꯑ ꯑꯩꯅ ꯅꯠꯇ‌ꯦ ꯀ‌ꯣ ꯑꯗꯨꯅ ꯏꯁ ꯑꯩ ꯑꯩ ꯄꯨꯟꯁꯤꯗ ꯂꯨꯍꯣꯡꯕ ꯑꯅꯤꯔꯛꯇꯪꯗ ꯍꯦꯟ ꯆꯠꯇꯔꯤ
ꯅꯃꯥꯟꯅꯕꯤꯒꯤ
ꯀꯩꯅꯥ ꯊꯤꯟꯕꯗꯤ ꯑꯃꯗꯤ ꯆꯤꯆꯦꯒꯤꯅꯤ ꯑꯗꯨꯒ ꯑꯃꯗꯤ ꯀꯩꯅꯥ
ꯎꯝ ꯑꯩ ꯑꯅꯤ ꯑꯅꯤꯔꯛ ꯑꯣꯏ ꯃꯥꯜꯂꯦ
ꯎꯝ ꯑꯁ ꯃꯣꯏ ꯀꯩꯅꯥꯈꯩꯁꯦ ꯋꯥꯔꯝꯃꯤꯕ ꯃꯀꯣꯛꯇ ꯀꯩꯗ ꯍꯥꯞꯄꯤ ꯃꯌꯥꯝꯗꯨꯒ
ꯃꯥꯅꯦ ꯋꯥꯔꯝꯅꯤ ꯅꯣꯏ ꯍꯣꯏ ꯀꯩꯅꯣꯔꯥ ꯃꯩꯇꯩꯔ‌ꯣ
ꯎꯝ ꯅ‌ꯣꯏꯗꯤ
ꯈ‌ꯣꯏꯁꯨ ꯃꯩꯇꯩꯅꯦ
ꯍꯧꯖꯤꯛ
ꯅꯣꯏ ꯆꯥꯅꯣꯟ ꯊꯤꯟꯕ ꯏꯔꯦ ꯀꯩꯅꯣꯒꯨꯝꯕ ꯂꯩꯕꯗꯣ ꯂꯩꯕ꯭ꯔꯥ
ꯍꯣꯏ ꯌꯥꯏ ꯌꯥꯗꯦ ꯇꯒꯗ꯭ꯔꯥ
ꯄꯕ ꯌꯥꯗꯦ ꯑ ꯑ
ꯑ ꯠ ꯂ ꯏꯁꯤꯦꯈꯣꯏꯗꯤꯦ ꯑꯗꯨꯃꯤ ꯌꯥ
ꯎꯝ ꯄꯣꯂꯣꯏ ꯁꯦꯠꯄ ꯌꯥꯗꯦ ꯅꯗꯣ ꯌꯥꯔꯅꯤ ꯑꯣꯏꯒꯦ
ꯌꯥꯏ ꯌꯥꯏ
ꯑꯅꯤ ꯐꯂꯣꯁꯦ ꯀꯅꯤ ꯄꯤꯈꯥꯏ
ꯎ ꯑꯩꯈꯣꯏ ꯈꯨꯟꯒꯤ ꯑꯣꯏꯅ ꯌꯥꯗꯕ ꯍꯥꯏꯔꯒꯗꯤ ꯀꯖꯦꯡ ꯂꯣꯏ ꯎꯞꯄ ꯌꯥꯗꯦ ꯂꯨꯍꯣꯡꯕꯗ ꯇꯣꯂꯥꯏ ꯇꯣꯡꯕ ꯌꯥꯗꯦ ꯃꯣꯏꯔꯥꯡꯒꯤ ꯌꯨꯝ ꯄꯥꯟꯕ ꯌꯥꯗꯦ
ꯎꯝ
ꯃꯣꯏꯔꯥꯡꯗꯤ ꯌꯨꯝ ꯄꯥꯟꯕ ꯌꯥꯗꯦ ꯑꯩꯈꯣꯏꯒꯤ
ꯍꯣꯏ ꯉꯥꯏꯕ ꯑꯗꯨꯗꯤꯛ ꯅꯣꯏ ꯈꯨ ꯀꯥꯖꯗꯦ
ꯈꯨꯟꯅꯕꯅꯤ ꯂꯥꯏꯟ ꯂꯥꯏꯟ ꯧꯔꯝ ꯂꯥꯏꯅ ꯁꯥꯞꯄꯗꯨꯅ ꯇꯧꯔꯝꯗꯣꯏꯅꯦ
ꯎꯝ ꯀꯩꯔꯣ
ꯈꯪꯗꯦ ꯑꯗꯨꯗꯤ ꯂ ꯂꯥꯏꯑ ꯍꯥꯛꯇꯛꯇꯒꯤ ꯇꯧꯅꯔꯛꯑꯦ ꯍꯥꯏ ꯀꯩꯅꯣ ꯇꯧ ꯍꯥꯏ ꯄꯨꯟꯁꯤꯗ ꯍꯥꯏꯕꯗꯤ ꯃꯣꯏꯔꯥꯡꯗ ꯌꯨꯝ ꯄꯥꯟꯕꯗꯣ ꯅꯨꯄꯤ ꯅꯠꯇ꯭ꯔꯒ ꯅꯨꯄꯥ ꯄꯨꯟꯁꯤꯗꯤ ꯍꯥꯏ ꯐꯠꯇꯦ ꯍꯥꯏꯕ
ꯑꯣꯝ
ꯑꯗꯨ ꯑꯩꯅ ꯈꯪꯕꯗ ꯗ ꯃꯣꯏꯔꯥꯡꯗ ꯄꯥꯟꯕ ꯂꯩꯇꯦ ꯂꯩꯔꯝꯕꯗꯤ ꯌꯥꯏ ꯑꯗꯨꯏꯁꯨ ꯑꯩꯅ ꯈꯪꯕꯗ ꯑꯩꯈꯣꯏ ꯆꯥꯏꯔꯃꯤꯆꯥ ꯃꯣꯏꯔꯥꯡꯗ ꯄꯥꯟꯕ ꯂꯩꯇꯦꯕ
ꯎꯝ ꯄꯅ
ꯍꯥꯏꯗꯤ ꯃꯣꯏ ꯃꯃꯥ ꯃꯄꯥꯅꯁꯨ ꯑꯗꯨꯝ ꯍꯥꯏꯗꯤ ꯂꯒꯤꯦꯕ ꯊꯕꯛꯅꯤꯅꯅꯦ ꯍꯟꯦ ꯇꯧ ꯎ ꯑꯗꯨ ꯍꯥꯏꯗꯤ ꯑꯗꯨ ꯑꯩꯈꯣꯏꯁꯨ ꯌꯥꯗꯦ ꯍꯥꯏꯔꯕꯝꯅꯤꯅ ꯀꯩꯁꯨ ꯑꯗꯨ ꯇꯧꯅꯤꯡꯕꯗꯤ ꯐꯥꯎꯗ꯭ꯔꯦꯗ
ꯍꯣꯏ
ꯑꯩꯈꯣꯏꯃꯅ ꯑꯩꯈꯣꯏ ꯏ ꯃꯃꯅꯅꯦꯁꯨ ꯑꯩꯅ ꯁꯨ ꯍꯥꯏ ꯏꯃꯥ ꯌꯥꯝ ꯐꯖꯩꯌꯦ ꯑꯗꯨ ꯀꯥꯖꯤꯤꯡꯒ ꯎꯛꯄꯗꯣ ꯑꯩꯈꯣꯏ ꯈꯨꯟꯗ ꯂꯩꯕꯁꯨ ꯅꯠꯇꯦꯅ ꯍꯥꯏꯕ ꯈꯨꯨꯃꯔ ꯐꯠꯇꯦ ꯐꯠꯇꯦ ꯅꯆꯤꯟꯗꯨꯅꯅꯦ ꯑꯗꯨ ꯑꯗꯨ ꯁꯤꯖꯤꯟꯅꯕꯗꯤꯂꯗꯅ ꯋꯥꯈꯜꯗ ꯈꯟꯒꯅꯨꯀꯣ ꯌꯥꯗꯦ ꯍꯥꯏꯕꯗꯤ ꯇꯧꯒꯅꯨ ꯃꯤꯅ ꯂꯥꯛꯈꯤꯅꯦ ꯇꯨꯃꯤꯟꯅꯒ ꯇꯧꯈ꯭ꯔ ꯂꯩꯔꯕꯝꯅꯤ ꯐꯠꯇꯦ ꯇꯧꯅꯨꯀꯣꯅ ꯍꯥꯏꯌꯦꯕ ꯃꯥꯅ
ꯅꯪ ꯑꯗꯨꯗꯤ ꯀꯖꯦꯡ ꯂꯩꯁꯨ ꯎꯞꯇ꯭ꯔꯦ
ꯑꯩ ꯄꯨꯟꯁꯤꯗ ꯀꯖꯦꯡꯂꯩ ꯎꯄꯛꯇ꯭ꯔꯤ
ꯎꯞꯄꯒꯁꯨ ꯌꯦꯡꯗꯦ
ꯌꯦꯡꯗꯦꯗ ꯇꯧꯅꯣ ꯍꯥꯏꯝꯅꯤꯅ ꯑꯃꯨꯛ ꯁꯤꯔꯗꯤꯅ ꯀꯤꯗꯅ ꯇꯧꯗꯦ ꯑꯗꯨꯅ ꯁꯤꯕꯗꯤ ꯀꯤꯒꯟꯒ꯭ꯔꯦ ꯗꫭ ꯈꫭꯏ
ꯔꯦ ꯔꯕꯤꯗ ꯅꯌꯨꯝ ꯄꯥꯜꯂꯦ ꯈꯜꯂꯖꯦꯕ ꯅꯪ ꯅꯆꯥꯗꯨ
ꯑꯗꯨꯣ ꯃꫭꯏ ꯎꯞꯄꯗꯤ ꯌꯥꯎ ꯌꯥꯏ ꯍꯥꯏꯕꯗꯤ ꯑꯩ ꯆ ꯃꯥꯗꯤ ꯌꯥꯏꯕ
ꯚꯥꯏ
ꯅꯪꯒꯤ ꯃꯤꯡꯗ ꯂꯩꯔꯔꯣꯏꯕ ꯅꯪꯒꯤ ꯅꯨꯄꯥꯒꯤ ꯃꯤꯡ ꯂꯩ ꯗꫭꯏꯕ
ꯍꯥꯥ
ꯅꯪꯒꯤ ꯃꯤꯡꯗ ꯂꯩꯔꯔꯣꯏ ꯅꯪꯒꯤ ꯅꯨ ꯄꯥꯒꯤ ꯃꯤꯡꯗ ꯂꯩꯗꯣꯏꯅꯦꯕ ꯅꯪꯒꯤ ꯃꯤꯡꯗ ꯂꯩꯔꯔꯣꯏ ꯅꯪꯒꯤ ꯅꯨꯄꯥꯒꯤ ꯃꯤꯡꯗ ꯂꯩ ꯗꫭꯏꯅꯦꯕ ꯁꯥꯒꯤꯗꯤ
ꯃꯤ ꯌꯥꯝꯅ ꯑꯗꯨꯒꯨꯝꯕ ꯀꯖꯦꯡꯂꯩꯗ ꯀꯩꯗ ꯉꯥꯎꯖꯕ ꯃꯤꯗꯗꯤ ꯌꯥꯝ ꯊꯤꯅ ꯅꯨꯡꯉꯥꯏꯇꯕ ꯊꯕꯛꯅꯦ ꯑꯗꯨꯒꯅꯦ ꯑꯩꯈꯣꯏꯒꯤ ꯂꯥꯏ ꯍꯔꯥꯎꯔꯤꯉꯩ ꯃꯅꯨꯡꯁꯦ ꯀꯩꯅꯣ ꯇꯩꯕ ꯀꯩꯅꯣ ꯇꯧꯕ ꯌꯥꯗꯦ ꯁꯨꯝ ꯑꯩꯈꯣꯏꯒꯤ ꯈꯪꯅꯕ ꯀꯩꯀꯥ ꯅꯨꯄꯥ ꯀꯩꯀꯥꯒ ꯋꯥꯔꯤ ꯁꯥꯟꯅꯕ ꯌꯥꯗꯦꯕ
ꯃꯥ
ꯅꯨꯃꯤꯠ ꯃꯥꯄꯟꯅꯤ ꯍꯔꯥꯎꯔꯦ ꯈꯜꯂꯣ ꯃꯥ ꯄꯟꯅꯤꯗꯣ ꯋꯤꯔꯤ ꯁꯥꯟꯅꯕ ꯌꯥꯗꯦ ꯑꯗꯨꯒ ꯑꯩꯈꯣꯏ ꯃꯥꯍꯣꯎꯁꯨ ꯑꯩꯈꯣꯏ ꯕꯕꯥ ꯑꯩꯈꯣꯏ ꯌꯥꯗꯦ ꯐꯣꯟꯁꯨ ꯌꯥꯗꯦ ꯑꯗꯨꯕ ꯑꯩꯈꯣꯏ ꯕꯥ ꯍꯣꯏꯁꯨꯅꯦ ꯑꯩꯈꯣꯏ ꯏ ꯃꯥꯥ ꯍꯣꯏꯒ ꯀꯧꯅꯗꯦ ꯃꯤꯠ ꯐꯧ ꯆꯥꯟꯅꯗꯦ ꯐꯠꯇꯦꯕ ꯑꯑꯣꯅ ꯍꯥꯏꯕꯒꯤꯦ
ꯁ
ꯏꯕꯦ ꯏꯕꯦꯝꯃ ꯅꯍꯥꯟ ꯑꯃꯨꯛ ꯈꯪꯉꯕ ꯑꯩꯁꯦ ꯑꯗꯨꯃꯥꯏꯅ ꯇꯧꯔ ꯑꯗꯨꯃꯥꯏꯅ ꯇꯧꯅꯣ ꯍꯥꯏꯔ ꯀꯥꯟꯗ ꯊꯣꯛꯑꯒ ꯎꯅꯔꯨꯔꯦ ꯑꯗꯨꯒꯤꯅꯦ ꯂꯥꯏꯒ ꯐꯥꯎꯔꯛꯇꯅꯅꯦ ꯈꯪꯉꯕ ꯑꯩꯗꯤ ꯑꯩꯅꯦꯗꯤ ꯈꯪꯖꯗ꯭ꯔꯕ ꯑꯩꯅꯗꯤ ꯑꯁ ꯑꯗꯨ ꯑꯣꯏꯔꯝꯅꯤꯒ ꯇꯧꯔꯦ ꯑꯗꯨꯒ ꯂꯥꯁꯇ ꯑꯩ ꯑꯣꯏ ꯂꯩꯔꯝꯅꯦ ꯈꯨꯃꯅ ꯁꯤꯆ ꯈꯪꯉꯕ ꯅꯪ ꯃꯇꯨꯡ ꯀꯌꯥ ꯑꯗꯨꯃꯥꯏꯅ ꯑꯩꯉꯣꯟꯗꯅꯪ ꯐꯣꯟ ꯇꯧꯍꯟꯒꯗꯕꯅꯤ ꯂ ꯃꯥꯏꯗꯤ ꯀꯕꯤꯅ ꯇꯧꯔ ꯇꯥꯔꯅ ꯃꯁꯥꯅ ꯀꯛꯊꯠ ꯆꯣꯏꯅꯦ ꯍꯥꯏꯕ ꯑꯗꯨꯃꯥꯏꯅ ꯇꯧꯕꯗꯣ
ꯎꯝ
ꯂꯥꯏꯗ ꯎꯁꯤꯠꯕ ꯀꯧꯋꯦꯕ ꯍꯥꯏꯗꯤ ꯀꯧ
ꯑꯣ ꯃꯥꯅꯦ ꯃꯥꯅꯦ
ꯂ ꯍꯔꯥꯎ
ꯑ ꯀꯅ ꯆꯒꯨꯝ ꯊꯗꯦ ꯍꯥꯂ
ꯍꯥꯥ
ꯃꯦꯇ꯭ꯔꯥ
ꯀꯍꯅ
ꯀꯗꯥꯏꯣꯅ
ꯀꯝꯇꯧꯗꯦ ꯥꯡ
ꯎꯝ ꯎꯝ
ꯑꯗꯨꯃꯥꯏꯅ ꯀꯩꯅꯣ ꯇꯧꯅꯤ ꯃꯅꯨꯡꯁꯦ ꯂꯥꯏ ꯍꯔꯥꯎꯔꯤꯉꯩ ꯃꯅꯨꯡꯁꯤꯗꯅꯦ ꯃꯤ
ꯎꯝ
ꯑ ꯀꯩꯅꯣ ꯇꯧꯕ ꯀꯥꯏꯅꯕ ꯌꯥꯝ ꯌꯥꯎꯔꯕꯝꯅꯦ
ꯎꯝ ꯍ ꯇꯦ
ꯎꯝ ꯍꯥꯏꯗꯤ ꯅꯨꯃꯤꯠ ꯃꯥꯄꯜꯅꯤ ꯁꯨꯞꯅ ꯃꯥꯄꯜꯗꯤ ꯆꯨꯞꯅ ꯁꯥꯟꯅ ꯈꯠꯂꯛꯇ꯭ꯔꯕꯅꯤꯅꯅꯦ
ꯎꯝ
ꯐꯅ ꯌꯥꯝ ꯁꯥꯟꯅꯅꯤꯡꯅꯁꯨ ꯑꯗꯨꯝ ꯈꯥꯡꯉꯦ ꯑꯩꯗꯤ ꯍꯟꯗꯛꯀꯤꯗꯣ ꯈꯪꯗꯅ ꯋꯥꯔꯤ ꯁꯥꯟꯅꯩꯌꯦꯕ ꯁꯥꯟꯅꯕ ꯑꯗꯨꯝ ꯆꯝꯅ ꯁꯥꯟ ꯐꯣꯟ ꯄꯥꯏꯅꯕ ꯈꯣꯠꯄ ꯇꯪꯕ ꯑꯩꯈꯣꯏ ꯃꯥꯒꯤ ꯌꯨꯝꯗ ꯂꯩꯔꯨꯕ ꯑꯩ ꯁꯥꯟꯅꯕ ꯌꯥꯗꯦꯗꯤ ꯇꯧꯒ ꯍꯥꯏꯕ ꯑꯗꯨꯒꯨꯝꯕ ꯇꯧꯒꯅꯅ ꯋꯥ ꯈꯁꯅꯤꯕꯤꯃ ꯅꯨꯃꯤꯠ ꯀꯩꯅꯣꯗꯨꯕꯨ ꯃꯥꯄꯜꯅꯤꯗꯨꯕꯨꯅꯦ ꯈꯥꯡꯉꯤꯅꯦ
ꯎ ꯑꯣ
ꯑꯣꯝꯕꯗꯔꯥ ꯅꯪ
ꯑꯃ ꯁꯤꯌꯥꯅꯤ ꯍ ꯀꯜ ꯅꯣꯏ ꯑꯥꯗ ꯂꯩꯇ꯭ꯔꯗꯤ ꯀꯩꯁꯨ ꯀꯥꯏꯗ
ꯌꯥꯗꯦ ꯑꯩꯈꯣꯏ ꯈꯨꯟꯗ ꯂꯩꯔꯁꯨ ꯑꯩꯈꯣꯏ ꯈꯨꯨꯟꯗꯅꯤ ꯍꯟꯅ ꯌꯥꯗꯦ
ꯂꯈꯟ ꯏꯇꯥꯕꯤꯗꯥ
ꯆꯞ ꯃꯅ ꯌꯥꯗ ꯍꯥꯏ ꯆꯥꯛ ꯕ ꯕꯤꯁꯌꯥ ꯑꯣꯏꯒꯤꯅꯦ ꯕꯤꯁ ꯑꯣꯏ ꯑꯩ ꯃꯣꯏꯒꯤ ꯑꯣꯅꯔꯁ ꯄꯨꯟꯕ ꯏꯃꯥꯟꯅꯕꯤ ꯑꯩꯈꯣꯏ ꯆꯔꯦꯟꯗꯩ ꯑꯃꯥ ꯂꯩꯌꯦꯕ ꯗ ꯃꯥꯁꯨ ꯑꯩꯅ ꯍꯟꯇ ꯍꯪꯉꯦꯕ ꯏꯆꯦ ꯅꯪ ꯋꯥꯔꯤ ꯁꯥꯟꯅꯕ꯭ꯔꯥ ꯈꯣꯠꯄ꯭ꯔꯥ ꯍꯪꯉꯦꯕ ꯀꯣ
ꯎꯝ
ꯍꯔ ꯑꯦ ꯃꯥꯗꯣ ꯍꯥꯏꯗꯤ ꯐꯠꯇꯦ ꯇꯧꯒꯥꯅꯣ ꯍꯥꯏꯕꯗꯨꯗꯤ ꯌꯥꯗꯦ ꯃꯣꯏ ꯃꯥꯅꯖꯨ ꯆꯩꯅ ꯁꯥꯅꯗꯦ ꯍꯥꯏꯕꯅꯦ ꯕꯥ
ꯑꯗꯨꯗꯤ ꯆꯥꯔꯦꯜ ꯅꯨꯨꯄꯥ ꯀꯣꯏꯔꯗꯤ ꯑꯩꯈꯣꯏꯗꯨ ꯑ
ꯑ ꯁꯥꯟꯅꯒ ꯑꯗꯣ ꯑꯅꯤꯔꯛ ꯍꯔꯥꯎꯋꯦ ꯏꯪꯊꯝꯊꯥꯗ ꯍꯔꯥꯎꯕꯗꯨꯗꯤ ꯑꯗꯨꯗꯤ ꯌꯥꯏꯑꯕꯀꯣ
ꯍꯝ
ꯑꯗꯨ ꯂꯥꯏꯗꯣ ꯎꯁꯤꯠꯇꯕ ꯅꯠꯇꯕ ꯍꯥꯏꯗꯤꯁꯨ ꯑꯗꯨꯗꯤ ꯀꯥ ꯍꯦꯟꯅ ꯌꯥꯝ ꯑꯀꯟꯕ ꯅꯠꯇꯦꯕ ꯀꯥꯂꯦꯟꯗ ꯍꯔꯥꯎꯗꯤ ꯄꯥꯟꯊꯣꯏꯕꯤ ꯀꯧꯋꯦ ꯑꯗꯨꯒ ꯋꯤꯟꯇꯔꯗ ꯍꯔꯥꯎꯕꯁꯤꯅ ꯈꯨꯃꯥꯕ ꯈꯨꯃꯥꯕꯤ ꯀꯧꯋꯦꯕ ꯑꯗꯨꯗꯒꯤ ꯑꯗꯨꯏꯁꯨ ꯁꯝ ꯍꯥꯏꯥꯎꯔꯗꯤ ꯏꯪꯊꯝꯊꯥꯗꯁꯨ ꯀꯩ ꯀꯥꯏꯗ ꯇꯥꯔꯣ ꯁꯨ ꯑꯗꯨꯝ ꯂꯥꯏꯒꯤ ꯂꯥꯏ ꯆꯞ ꯃꯥꯟꯅꯩꯅ ꯑꯗꯨꯝ ꯀꯧꯅꯖꯦ
ꯑꯣ
ꯊꯝꯃꯒꯦ
ꯊꯝꯃꯣ ꯊꯝꯃꯣ